ꯇꯥꯕ꯭ꯔꯣ
ꯇꯥꯖꯩꯌꯦ
ꯑꯩꯁꯨ ꯏꯔꯨꯨꯔꯨꯂꯒꯦ
ꯑꯣ ꯂꯨꯊꯣꯛꯑꯣ ꯐ꯭ꯔꯦꯁ ꯑꯣꯏꯅꯕ
ꯑꯗꯨꯒ ꯆꯠꯂꯁꯦ ꯑꯩꯁꯦ ꯍꯜꯂꯛꯑꯒ ꯇꯧꯖꯔꯥ ꯈꯟꯕꯅꯦ ꯑꯗꯨꯒꯗꯤ ꯁꯥꯏꯌꯦꯅꯦ ꯑꯃꯨꯛꯀ
ꯍꯣꯏ ꯍꯧꯖꯤꯛ ꯂꯧꯨꯊꯣꯛꯑꯣ ꯑꯣꯣꯔꯦꯟ ꯆꯠꯄꯗ ꯁꯥꯕꯨꯗꯤ ꯁꯥꯅꯤꯌꯦ ꯆꯠꯄꯗꯣ
ꯑꯗꯨꯅꯦ ꯑꯗꯨ ꯍꯜꯂꯛꯄꯗ ꯑꯣꯏꯅ ꯑꯗꯨꯝ ꯇꯧꯔꯁꯤꯔꯥ
ꯈꯪꯗꯦ ꯏꯏ ꯌꯥꯏ ꯑꯗꯨꯝ ꯍꯧꯖꯤꯛ ꯂꯨꯖꯔꯁꯨ ꯌꯥꯏ ꯍꯜꯂꯛꯄꯗ ꯂꯨꯖꯒꯦꯔꯥ ꯅꯪ ꯑꯄꯥꯝꯕ ꯇꯧꯈ꯭ꯔꯣ
ꯑꯣ ꯑꯣ ꯍꯣꯁꯇꯦꯜꯒꯤ ꯍꯧꯔꯗꯣꯡꯁꯦ ꯀꯌꯥ ꯂꯩꯕꯖꯥꯠꯅꯣꯀꯣ
ꯃꯁꯥꯒ ꯂꯩꯕꯅꯤ ꯌꯥꯝꯅ
ꯃꯁꯛ ꯎꯔꯕ
ꯎꯝ ꯍꯣꯏ ꯃꯆꯥ ꯈꯔ ꯆꯥꯎ ꯈꯤꯇꯪ ꯈꯤꯇꯪ ꯆꯥꯎꯗꯤ ꯆꯥꯎ ꯃꯌꯥꯝ ꯄꯤꯠꯇ꯭ꯔꯨ ꯑꯗꯨꯗꯤ ꯅꯠꯇꯧ ꯊꯐꯥꯎ ꯈꯤꯇꯪ ꯈꯤꯇꯪ ꯆꯥꯎꯔꯕ ꯑꯃꯆꯥꯒ ꯂꯩꯕꯅꯦ
ꯑꯩ ꯌꯦꯡꯅꯤꯡꯉꯁꯨ ꯎꯔꯗ꯭ꯔꯦ ꯃꯈꯣꯟꯗ ꯑꯗꯨꯝ ꯇꯥꯛꯑꯦ
ꯎꯝ
ꯁꯦꯀ꯭ꯌꯔꯤꯇꯤ ꯀꯔꯁꯨ ꯂꯦꯍꯥꯎꯗꯅꯦ ꯌꯧꯗ꯭ꯔꯤ ꯃꯈꯥꯗ ꯆꯠꯂꯦ ꯃꯈꯥ ꯑꯃꯨꯛ ꯀꯨꯝꯊꯔꯦ ꯅꯪꯒꯤ ꯕꯦꯜ ꯀꯣꯅꯤꯖ ꯊꯣꯛꯂꯛꯑꯣ
ꯑ
ꯃꯇꯝ ꯃꯥꯡꯅꯕ
ꯎꯝ ꯀꯗꯒꯁꯨꯅꯗ
ꯈꯔꯣ ꯊꯕꯛ ꯂꯩꯇꯦ ꯑꯩꯒꯤ ꯔꯨꯝꯗꯣ ꯀꯗꯥꯏ ꯍꯧꯖꯤꯛꯁꯦ ꯃꯤꯅꯤꯠ ꯑꯃꯈꯛꯇꯅꯦ ꯔꯨꯝꯗ ꯀꯌꯥꯝ ꯀꯨꯏꯅ ꯂꯩꯔꯣ ꯍꯥꯏꯅꯣ
ꯈꯩ ꯍꯥꯏꯕ
ꯃꯤꯅꯤꯠ ꯑꯃꯈꯛꯇ ꯉꯥꯏꯔꯤꯏꯕꯥꯅꯤ ꯀꯣꯜꯂꯤ
ꯍꯣꯏ ꯀꯃꯥꯏꯅ ꯇꯧꯔꯤꯁꯦ ꯀꯃꯥꯏꯅ
ꯀꯩꯗꯧꯁꯦ ꯍꯥꯏꯅ
ꯈꯣꯡ ꯂꯥꯏꯛ ꯄꯥꯕꯤꯚꯤꯁꯥꯅꯖꯔꯣꯏ
ꯁꯤꯒꯤ ꯌꯦꯒꯦ ꯍꯥꯏ
ꯁꯤ ꯅꯠꯇꯦ ꯆꯥꯅꯤꯡꯉꯥꯏ ꯀꯩ ꯀꯩ ꯂꯩꯒ ꯌꯦꯡꯁꯦ ꯑꯁ ꯆꯨꯖꯥꯛ ꯆꯥꯅꯤꯡꯗ꯭ꯔꯥ
ꯅꯟ ꯆꯨ ꯗꯥꯛꯇꯅꯤꯟꯕ
ꯑꯅꯤꯡ
ꯆꯨꯖꯥꯛ ꯍꯣꯔꯦꯟ ꯂꯩꯔꯨꯕ ꯌꯥꯅꯤꯌꯦ ꯅꯪ ꯀꯨꯀꯔ ꯂꯩꯕꯅꯤꯅ
ꯎꯝ ꯍꯣꯏ
ꯑꯗꯤ ꯀꯨꯀꯂꯦ ꯍ ꯍꯧꯗ꯭ꯔꯦ ꯀꯩꯝ ꯂꯩꯇꯦ ꯑꯣ ꯁꯧꯒ꯭ꯔꯤꯅꯦ ꯄꯥꯔꯤꯁꯦ
ꯎꯝ ꯁꯧꯒꯔꯤꯁꯨ ꯄꯥꯟꯕꯅꯦ ꯂꯤꯟ ꯂꯤꯟ ꯂꯩ ꯁꯣꯡꯕꯗꯣꯛꯑꯣꯏꯗ꯭ꯔꯣ
ꯀꯪꯗ ꯂꯥꯏꯇ ꯌꯥꯁꯨ
ꯀꯑꯩ ꯍꯥꯏꯕ ꯇꯥꯗ꯭ꯔꯦ
ꯑꯩ ꯀꯣꯏꯝ ꯍꯥꯏꯗꯤ
ꯑ
ꯋꯥꯔꯤꯁꯤ ꯂꯩꯇꯦꯃꯦ ꯅꯪ ꯏꯁꯩꯗ ꯑꯗꯨꯝ ꯁ ꯊꯃꯦ ꯃꯇꯝ ꯃꯥꯡꯅꯕ
ꯀꯩꯗꯧꯕ
ꯅꯪ ꯏꯁꯩꯗꯨ ꯁꯛꯑꯑꯣꯕ ꯅꯪ ꯇꯞꯂꯥꯗꯨꯒ ꯄꯨꯟꯅ
ꯎ ꯃꯤꯅ ꯀꯥꯅꯤꯡꯉꯣꯏꯌꯦ ꯑꯗꯨꯗꯤ
ꯅꯪꯅ ꯈ꯭ꯋꯥ ꯑꯗꯨꯣꯛ ꯐꯖꯕꯗꯨ ꯀꯅꯥꯅ ꯄꯥꯅꯤꯡꯉꯣꯏꯗꯣꯏꯅꯣ
ꯆꯥꯅꯤꯡꯉꯣꯏ ꯃꯤꯅ ꯐꯨꯔꯛꯇꯧ ꯃꯥꯜꯂꯦ
ꯃꯤꯅ ꯇꯥꯅꯤꯡꯅ ꯍꯥꯏꯔ ꯀꯥꯟꯁꯤꯗ ꯎꯝ
ꯀꯣꯏꯕ ꯆꯠꯅꯤꯡꯗ꯭ꯔꯣ
ꯆꯠꯂꯨꯁꯦ
ꯊꯝꯕꯥꯜꯒ ꯍꯥꯏꯅꯤꯡꯗ꯭ꯔꯣ
ꯑꯣ ꯑꯗꯨꯅꯦ ꯑꯗꯨ ꯀꯩꯅꯣꯒꯤꯗꯣ ꯀꯥꯏ ꯂꯩꯒꯦ
ꯑ
ꯂꯣꯛꯊꯥꯛꯇ ꯍꯤ ꯇꯣꯡꯉꯒ ꯑꯣꯞꯄꯁꯨ ꯑꯗꯨꯁꯨ ꯑꯗꯨ ꯃꯌꯥꯝ ꯂꯩꯕ ꯃꯜꯂꯦ ꯁꯅꯥꯄꯥꯥꯠ ꯀꯅ
ꯎꯝ ꯆꯠꯂꯨꯕ ꯌꯥꯅꯤ ꯏꯟꯁꯥꯡ ꯃꯇꯨꯡꯗ
ꯍꯣꯏ
ꯅꯣꯡꯁꯦ ꯃꯥꯡꯁꯤꯜꯂꯛꯏ ꯋꯦꯗꯔꯁꯦ ꯑꯣꯀꯤ ꯋꯦꯗꯔ
ꯑꯩꯈꯣꯏ ꯍꯣꯔꯦꯟ ꯊꯣꯛꯄ ꯀꯥꯟꯗ ꯌꯥꯝ ꯇꯥꯔꯒꯗ꯭ꯔꯥ
ꯀꯩꯕ
ꯑꯩꯈꯣꯏ ꯍꯣꯔꯦꯟ ꯊꯣꯛꯄ ꯀꯥꯟꯗ ꯅꯣꯡ ꯆꯨꯔꯛꯀꯗ꯭ꯔꯥ ꯅꯣꯡꯁꯤꯅ ꯑꯩꯈꯣꯏꯕꯨ ꯌꯥꯝ ꯄꯥꯝꯖꯕꯅꯤꯅ ꯑꯩꯈꯣꯏ ꯋꯥꯁꯔꯨꯝꯁꯦ ꯈꯪꯗꯦ ꯏꯁꯤꯡꯁꯦ ꯑꯗꯨꯝ ꯆꯦꯜꯂꯦꯝꯃꯦ ꯈꯪꯕ꯭ꯔꯥ
ꯀꯪꯗꯕ꯭ꯔꯕꯁꯨ ꯀ
ꯀꯪꯗꯦꯕ ꯆꯪꯐꯝꯗꯣ ꯑꯗꯨꯝ ꯏꯁꯤꯡ ꯂꯩ ꯊꯨꯝꯃꯒ ꯂꯩ ꯑꯗꯨꯝ ꯀꯩꯗꯧꯕꯖꯥꯠꯅꯣ ꯈꯪꯗꯦ ꯂꯥꯎꯠ ꯏꯁꯄꯤꯀꯔꯁꯨ ꯊꯥ ꯌꯥꯗꯣꯏꯅꯦ ꯁꯤ ꯐꯣꯟꯁꯦ ꯃꯤꯅꯤꯠ ꯃꯔꯤ ꯈꯛꯇꯅꯤ ꯑꯣꯏꯔꯤꯁꯤꯕꯣ ꯀꯩꯗꯧꯕꯖꯥꯠꯅꯣꯍꯦ ꯎꯝ ꯅꯪ ꯃ꯭ꯌꯨꯖꯤꯛ ꯂꯧꯕꯁꯦ ꯀꯅꯥꯅ ꯏꯟꯁꯄꯥꯏꯌꯔ ꯇꯧꯔꯤꯅꯣ ꯅꯪꯕꯨ ꯍꯜꯂꯣ ꯇꯥꯗ꯭ꯔꯕ ꯍꯜꯂꯣ ꯇꯥꯗ꯭ꯔꯕ ꯍꯜꯂꯣ ꯍꯜꯂꯣ
ꯇꯥꯕ꯭ꯔꯣ
ꯎꯝ ꯎꯝ ꯇꯥꯏ ꯇꯥꯏ
ꯍꯜꯂꯣ ꯍꯜꯂꯣ
ꯎꯝ ꯇꯥꯗ꯭ꯔꯕ ꯍꯜꯂꯣ ꯍꯜꯂꯧ ꯍꯜꯂꯧ ꯍꯜꯂꯧ
ꯍꯜꯂꯣ
ꯍꯜꯂꯣ ꯇꯥꯗ꯭ꯔꯕꯣ ꯀꯩꯅꯣꯅꯦ ꯍꯜꯂꯣ
ꯍꯜꯂꯣ ꯇꯥꯗ꯭ꯔꯕꯣ
ꯇꯥꯕ꯭ꯔꯣ
ꯑꯌꯦꯡ
ꯎꯝ
ꯍꯒꯗ꯭ꯔꯦ ꯍꯇ ꯊꯥꯗꯤꯌꯦ ꯇꯧ꯭ꯔꯥ ꯑꯗꯦ
ꯍꯜꯂꯣ
ꯍꯂꯣ
ꯑꯩꯗꯤ ꯇꯥꯏꯌꯦ
ꯁꯤꯇꯥꯗꯌꯦ ꯍꯜꯂꯣ ꯍꯜꯂꯣ ꯀꯩꯗꯧꯁꯥ ꯃꯥꯁꯦ ꯇꯥꯗ꯭ꯔꯦ ꯁꯥꯃꯨꯟꯕꯩꯔꯣ ꯍꯜꯂꯣ ꯍꯜꯂꯣ
ꯇꯥꯏꯌꯦꯟꯒꯤꯗꯤꯞ
ꯅꯪꯗꯤ ꯇꯥꯔꯦꯀꯣ ꯑꯗꯨꯗꯨꯅꯦꯕꯍ ꯍꯥꯏꯁꯦ ꯀꯩꯒꯤꯅꯣ ꯈꯪꯗꯦ ꯃꯥꯏꯁꯦ ꯆꯠꯇ꯭ꯔꯦ ꯑꯗꯨꯝ ꯋꯥꯔꯤ ꯁꯥꯔꯣ ꯃꯤꯅꯤꯠ ꯇꯔꯥ ꯇꯥꯗꯣꯏꯔꯦ ꯑꯦ ꯇꯥꯗ꯭ꯔꯁꯨ ꯄꯪꯉꯥ ꯍꯥꯏꯁꯤꯜꯂꯨ
ꯎꯝ ꯑ ꯌꯣꯡꯆꯥꯛ ꯑꯌꯨꯛꯀꯤꯗꯣ ꯊꯤ ꯅꯝ ꯅꯝꯒꯗ꯭ꯔꯥ ꯍꯣꯔꯦꯟ ꯍꯣꯔꯦꯟ ꯑꯩꯈꯣꯏ ꯑꯩꯈꯣꯏꯒꯤ ꯂꯥꯏꯗ꯭ꯔꯦ ꯑꯣꯟꯆꯥꯛ ꯀꯅꯥꯝ ꯆꯥꯗꯕꯗꯨꯔꯦ ꯆꯥꯏꯒ ꯃꯅꯝꯗ
ꯎꯝ ꯌꯥꯝ ꯊꯤꯗꯣꯏꯅꯦ ꯍꯔꯦ
ꯑꯗꯨꯅꯤ ꯍꯥꯏꯁꯦ ꯅꯪꯒꯤ ꯐꯖꯥꯅ ꯇꯥꯕ꯭ꯔꯥ
ꯀꯥꯏꯌꯦ
ꯀꯩꯒꯤ ꯃꯥꯏ ꯀꯣ ꯍꯧꯖꯤꯛ ꯀꯩꯗꯧꯔꯒꯦ ꯈꯣꯟꯊꯣꯛꯇ꯭ꯔꯤꯁꯤꯕꯣ
ꯈꯪꯒ
ꯅꯛ ꯅꯁꯨ ꯀꯩꯅꯝ ꯇꯧꯋꯦ
ꯇꯥꯏꯣ ꯇꯥ ꯁꯤꯗꯤ ꯇꯥꯏ ꯑꯗꯨ ꯇꯥꯗꯦ
ꯀꯩ ꯇꯧꯔꯕꯖꯥꯠꯂꯣꯅꯦ ꯃꯥꯅ ꯀꯣꯜ ꯇꯧꯃꯟꯕꯩ ꯇꯥꯗ꯭ꯔꯕ ꯖꯠꯂꯥ ꯁꯣꯏꯔꯕ ꯖꯥꯠꯂꯥ
ꯁꯣꯏꯔꯕ ꯃꯥꯂ ꯅꯪ ꯏꯔꯨꯖꯕ
ꯆꯠꯇ꯭ꯔꯤ ꯑꯃꯨꯛꯀ ꯅꯧꯅ ꯇꯥꯗꯤꯦ ꯇꯥꯗꯦ ꯍꯥꯏꯕꯗꯨꯒꯤ
ꯎ
ꯅꯪꯅ ꯇꯥꯗꯦ ꯇꯥꯗꯦ ꯇꯥꯗꯦ ꯇꯧꯔ ꯂꯩꯕꯗꯨꯒꯤ ꯑꯗꯨꯝ ꯀꯥꯈꯠꯂꯛꯑꯦ
ꯊꯕꯛ ꯑꯣꯏꯅ ꯂꯣꯏꯊꯣꯛꯑꯣ ꯍꯥꯟꯅ ꯂꯣꯏꯊꯣꯛꯑꯣ ꯑꯗꯨꯒ ꯂꯨꯖꯧꯔꯣ
ꯂꯨꯖꯕꯒ ꯃꯤꯅꯤꯠ ꯑꯅꯤ ꯇꯥꯗꯣꯔꯦ ꯃꯇꯝ ꯇꯂꯔꯦ ꯃꯊꯪ ꯇꯥꯗꯣꯔꯦ ꯇꯥꯗꯔꯦ ꯆꯠ ꯀꯣꯏ ꯅꯥꯏꯁꯨ ꯂꯩꯇꯦ ꯅꯣꯏ ꯆꯤꯛ ꯇꯧꯕ꯭ꯔꯣ ꯁꯤ ꯃꯊꯛꯀꯤꯁꯦ ꯈꯪꯗꯦ ꯃꯊꯛꯅꯦ ꯈꯔ ꯆꯤꯛꯑꯣꯏꯗꯕ꯭ꯔꯥ ꯍꯥꯏꯕꯕꯨ ꯑꯗꯨꯝ ꯆꯤꯛꯑꯦ
ꯆꯦ ꯑꯗꯨꯝ ꯁꯣꯡꯕꯅꯤꯅ ꯊ
ꯑꯣ ꯑꯗꯨꯚꯅꯤ ꯔꯤꯄꯣꯠꯁꯦ ꯌꯥꯝ ꯂꯩꯅ
ꯂꯩꯇꯦꯅ ꯑꯝꯇ
ꯄꯣꯠ ꯆꯩꯁꯤꯡꯅ ꯑꯩꯒꯤꯒꯄꯥꯟ ꯍꯥꯏꯔꯗꯤ ꯌꯦꯡꯉꯣꯅꯕꯅꯤ ꯄꯣꯠ ꯆꯩꯁꯤꯡꯗꯣ ꯍꯔꯗꯤ ꯑꯦꯛꯁꯇ꯭ꯔꯥ ꯂꯩꯕ꯭ꯔꯣꯅ ꯃꯔꯤꯁꯨ ꯅꯠꯇꯦ ꯅꯠꯇꯦ
ꯅꯠꯇꯦ ꯑꯦꯛꯁꯇ꯭ꯔꯥ ꯅꯠꯇꯦ
ꯎꯝ
ꯑꯃ ꯏꯔꯣꯏꯗ ꯆꯪꯉꯤꯕꯗꯨ ꯊꯣꯛꯂꯛꯈꯤꯗ꯭ꯔꯦ
ꯊꯃꯀꯤꯗꯦ ꯇ ꯃꯖꯜ ꯆꯂꯦꯁꯤꯠꯇ ꯃꯒꯜ ꯅꯪꯒꯤ ꯍꯧꯖꯤꯛꯛꯇꯄꯜꯂꯦ ꯀꯅꯥꯅ ꯆꯠꯂꯣ ꯍꯥꯏꯒꯦ
ꯑꯩꯅ ꯑꯩꯅꯁꯨ ꯄꯥꯝꯕ ꯑꯗꯨꯒ ꯁꯞꯄꯣꯔꯠ ꯇꯧꯋꯦ ꯐꯦꯃꯤꯂꯤꯒꯤꯁꯨ
ꯀꯩꯗꯤ ꯃ꯭ꯌꯨꯖꯤꯛ ꯏꯟꯁꯇ꯭ꯔꯨꯃꯦꯟ ꯑꯇꯣꯞꯄꯗꯤ ꯄꯥꯏꯕ ꯍꯩꯕ꯭ꯔꯥ
ꯑ ꯈꯔ ꯈꯔ ꯈꯔ ꯈꯔ ꯍꯩꯌꯦ ꯂꯣꯏꯅ ꯑꯗꯨꯣ ꯚꯥꯏꯂꯤꯟꯗꯤ ꯍꯩ ꯇꯦ ꯑꯗꯨꯒ ꯒꯤꯇꯥꯔꯒꯨꯝꯕ ꯀꯤꯕꯣ꯭ꯔꯛ ꯀꯨꯝꯕ ꯈꯔ ꯉ ꯍꯩ ꯐꯖꯅ ꯍꯩꯕꯕꯨꯗꯤ ꯅꯠꯇꯦ
ꯅꯣꯏ ꯔꯨꯝꯃꯦꯠ ꯍꯜꯂꯛꯑꯦ ꯃꯥꯏ ꯐꯣꯟꯗꯤ ꯉꯥꯡꯕ ꯇꯥꯗꯔꯦ
ꯂꯦꯡꯁꯤꯟꯕꯤꯔꯛꯁꯤ ꯁꯟ
ꯂꯦꯡꯁꯤꯟꯕꯤꯔꯛꯁꯦ ꯅꯪ ꯐꯣꯟꯗꯤ ꯉꯥꯡꯕ ꯇꯥꯗꯔꯦ ꯑꯗꯨꯏꯅꯦ ꯍꯧꯖꯤꯛꯁꯦ ꯏꯕꯥꯅꯤ ꯉꯥꯡꯉꯤꯖꯦ ꯑꯩꯗꯤ ꯇꯥꯗꯕꯅꯦ ꯃꯥꯗꯤ ꯇꯥꯔ ꯉꯥꯡꯉꯤ
ꯅꯪ ꯏꯔꯨꯖꯕꯤꯔꯨꯕ ꯌꯥꯔꯒꯅꯤ
ꯑꯗꯨꯝ ꯃꯨꯠꯊꯠꯂꯖꯤꯔꯣ ꯑꯇꯤꯗꯪ ꯇꯥꯜꯂꯖꯤꯔꫭ
ꯅꯪ ꯏꯔꯨꯖꯧꯔꯣꯀꯣ ꯑꯗꯨꯗꯤ ꯅꯪ ꯀꯩꯀꯩ ꯇꯧꯊꯣꯛꯎꯔꯣ
ꯇꯞꯅꯥ ꯑꯗꯨꯒ ꯍꯥꯏꯔꯛꯀꯦ
ꯊꯝꯃꯦ ꯎꯝ ꯆꫭꯝꯄꯥꯏ